ꯑ
ꯇꯥꯏ ꯇꯥꯏ ꯇꯔꯕꯨ
ꯅ
ꯑꯣ ꯑꯩ ꯄꯨꯡ ꯊꯦꯡꯉꯦꯅ ꯇꯨꯝꯃꯝꯕꯅꯦ
ꯑꯣ ꯀꯖꯥꯡ ꯆꯥꯔꯔꯕ
ꯁꯤꯗꯤ ꯀꯩꯅꯣ ꯆꯥꯔꯦ ꯅꯨꯡꯗꯥꯡꯗ ꯈꯣꯏꯒꯤ ꯆꯝꯊꯣꯡ ꯇꯥꯔꯦ ꯀꯥꯡꯁꯣꯏ
ꯑꯣ ꯀꯅꯥꯅ ꯊꯣꯡꯒꯦ
ꯑꯈꯕꯅꯠ ꯍꯣꯡꯒꯦ
ꯑꯁ ꯅꯣꯏ ꯕꯕꯥꯗꯣ ꯃꯧꯅ ꯊꯣꯡꯕ ꯆꯥꯛ ꯈꯛꯇ ꯆꯥꯅꯤꯡꯉꯝꯃꯅꯤꯗ
ꯑꯁ ꯀꯏꯔꯅꯤ ꯑ ꯑꯗꯨꯃꯅ ꯍꯥꯔꯛꯄꯈꯣꯏꯕꯅ
ꯅꯪꯅ ꯀꯗꯥꯏꯗꯒꯤ ꯈꯪꯅꯔꯤꯕ
ꯍꯥꯥ
ꯅꯪꯅ ꯀꯗꯥꯏꯗꯒꯤ ꯈꯪꯅꯔꯤꯅꯣ
ꯑꯩꯗꯤ ꯈꯪꯅꯠꯇꯦꯗ ꯃ ꯃꯅꯤꯄꯨꯔꯗ ꯂꯩꯖꯕꯅꯤꯅ ꯃꯅꯤꯕꯨꯨꯄꯤꯌꯥꯕꯗ ꯈꯥꯛꯅꯅꯦ
ꯑꯗꯣꯝꯗꯒꯤ ꯑꯝꯇ ꯈꯪꯅꯕ ꯌꯥꯎꯗꯕ꯭ꯔꯥ ꯍꯥꯏꯁꯦ
ꯈꯅ ꯗꯤꯤ ꯑꯣꯏꯁꯤꯗ
ꯑ ꯑꯗꯨ ꯊꯣꯛ ꯂꯧꯁꯜꯂꯣ ꯀꯩꯅꯣ
ꯈꯪꯗ ꯇ ꯍꯧꯁꯨ ꯆꯩ ꯂꯨꯍꯣꯡꯅꯕ ꯅꯨꯄꯤ ꯀꯣꯏꯅꯕ ꯍꯣꯠꯅꯕ ꯑꯗꯨꯃꯥꯏꯅ ꯀꯥꯏꯦꯅ ꯄꯥꯛ ꯈꯟꯗ꯭ꯔꯦꯅꯦ
ꯑꯗꯣ ꯅꯣꯏ ꯥꯟꯅꯧꯕꯣ ꯃꯩꯇꯩ ꯅꯨꯄꯤ ꯄꯥꯝꯕ꯭ꯔꯣ ꯑꯗꯨꯒ ꯏꯗꯥꯏꯒꯤ ꯅꯨꯄꯤ ꯄꯥꯝꯕ꯭ꯔꯣ
ꯑꯇꯩ ꯅꯨꯄꯤ ꯄꯥꯝꯃꯤꯅꯤꯗꯤ
ꯅꯪ ꯍꯥꯏꯕ ꯅꯛꯀꯦ ꯅꯣꯏꯕ ꯅꯣꯏꯕ
ꯑꯗꯨꯅꯅꯦ ꯑꯩꯈꯣꯏꯕꯥꯅ ꯑꯩꯈꯕꯥꯅꯤ ꯃꯩꯇꯩ ꯅꯨꯄꯤ ꯑꯗꯨꯝ ꯄꯥꯝꯃꯦ ꯑ
ꯑꯣ ꯅꯣꯏ ꯗꯤ ꯃꯩꯇꯩ ꯅꯨꯄꯤ ꯄꯥꯝꯃꯦꯕ
ꯎꯝ
ꯎꯝ ꯗꯩꯅꯨꯄꯤꯌꯥ ꯀꯣꯏꯕ ꯈꯣꯠꯄꯒ ꯇꯧꯅꯨ ꯈꯣꯠꯅꯨ ꯀꯥꯏꯅꯒ ꯑꯦꯗꯚꯥꯏꯁ ꯄꯤꯕ꯭ꯔꯣ
ꯑꯗꯨꯃꯅꯗꯤ ꯇꯧꯗꯦꯗ ꯀꯣꯏꯕ ꯈꯣꯠꯄꯒꯤꯗꯤ ꯔꯦꯁꯇ꯭ꯔꯤꯛ ꯇꯁꯟ ꯑꯗꯨꯃꯥꯏꯅ ꯄꯤꯕ ꯈꯣꯠꯄꯗꯤ ꯂꯩꯇꯦ ꯂꯩꯇ꯭ꯔꯒꯁꯨ ꯑꯗꯨꯝ ꯑꯩꯈꯣꯏꯒꯤ ꯍ ꯍꯏ ꯇꯨꯡꯗ ꯅꯨꯄꯤ ꯂꯨꯍꯣꯡꯉꯁꯨ ꯑꯩꯈꯣꯏ ꯑꯩꯈꯣꯏꯒꯤ ꯃꯤ ꯑꯣꯏꯅ ꯂꯧꯒꯗꯕꯅꯤ ꯑꯗꯨꯃꯥꯏꯅ ꯍꯥꯏꯕꯖꯥꯠꯅꯤ
ꯎꯝ
ꯗꯥꯏꯔꯦꯛ ꯔꯦꯁꯇ꯭ꯔꯤꯛꯁꯟ ꯂꯤꯞꯄꯤꯗꯕ ꯑꯗꯨ ꯑꯣꯏꯔꯒꯁꯨ ꯂꯩꯗꯅ ꯑꯗꯨꯝ
ꯑꯣ ꯑ ꯐꯣꯏꯗ ꯌꯨꯝ ꯃꯥꯏꯔꯦ ꯁꯣꯝꯗ ꯁꯥꯖꯠꯂꯦ ꯀꯩꯅꯣ
ꯎꯝ
ꯁ꯭ꯋꯥꯏꯗꯒꯤ ꯑꯐꯕ ꯅꯨꯄꯤ ꯑꯃ ꯍꯥꯏꯅꯔꯒ ꯆꯥꯎꯅ ꯂꯨꯍꯣꯡꯊꯣꯛꯍ ꯂꯣꯏꯔꯦ
ꯎꯝ ꯇꯝꯕꯨ ꯉꯗꯗ ꯍꯧꯖꯤꯦ ꯀꯗꯤ ꯃꯅꯤꯕꯨꯨꯔ ꯅꯄꯤ ꯑꯣꯏꯁ
ꯃꯅꯤꯄꯨꯔꯨꯔꯁꯨ ꯍꯣꯏ ꯃꯇꯝꯁꯤꯅꯕꯨꯗꯤ ꯌꯥꯝ ꯊꯤꯅ ꯑꯣꯜꯂꯤꯀꯣ ꯅꯨꯄꯤꯁꯦ ꯑꯗ ꯑꯄꯥ ꯑꯐꯕ ꯃꯒꯨꯟ ꯂꯩꯕ ꯌꯥꯝ ꯂꯩꯍꯦꯛ
ꯑꯣ ꯈꯪꯗ꯭ꯔꯦ ꯑꯩꯅꯗꯤ ꯆ ꯃꯥꯥꯏꯔ ꯊꯦꯡꯗꯥ ꯋꯥꯔꯤꯗ ꯈ
ꯎꯝ ꯌꯥꯝ ꯍꯦꯟꯅ ꯈꯟꯖꯜꯂꯨꯨꯔꯁꯦ ꯍꯌꯦꯡ ꯅꯣꯏ ꯏꯃꯥꯅ ꯃꯔꯥ ꯍꯥꯏꯅ ꯑꯐꯕ ꯊꯕꯛ ꯇꯧꯕꯤ ꯑꯃ ꯊꯤꯖꯤꯜꯂꯔꯤ
ꯎꯝ ꯍꯣꯏꯅꯦ ꯇꯧꯕ ꯉꯝꯗꯦꯕꯀꯣ
ꯅꯪ ꯂꯐꯨꯠꯇ ꯍꯥꯥꯃꯗ ꯆꯥ ꯂꯩꯗꯣꯏꯅꯦ
ꯑ
ꯑꯩꯈꯣꯏꯗꯤ ꯌꯦꯡꯉꯣ ꯅꯨꯄꯤꯅꯒ ꯊꯕꯛ ꯇꯧꯔꯒꯅꯦ
ꯑ
ꯑꯩꯈꯣꯏꯅ ꯆꯥꯛ ꯏꯁꯤꯡ ꯑꯁ ꯌꯥꯝ ꯊꯣꯡꯗꯣꯛꯄꯤꯔꯝꯃꯦꯗꯅ
ꯎꯝ
ꯑꯗꯨꯒ ꯃꯣꯏ ꯑꯣꯐꯤꯁ ꯀꯥꯍꯟꯗ꯭ꯔꯦꯗꯅꯀꯣ
ꯎꯝ
ꯑꯗꯨꯒ ꯍꯣꯏ ꯍꯣꯏ ꯃꯈꯜ ꯃꯈꯜꯗꯣ ꯃꯌꯥꯝ ꯄꯥꯏꯁꯜꯂꯦꯗꯅ
ꯎꯝ
ꯈꯣꯏ ꯆꯨꯞꯄꯁ ꯀꯣꯏꯅ ꯄꯥꯝꯃꯤꯅꯦ
ꯑ ꯍꯣꯏꯅꯦ ꯅꯨꯡꯉꯥꯏꯅꯦ ꯅꯨꯡꯉꯥꯏꯗꯧ ꯃꯥꯜꯂ ꯑꯗꯨꯅꯦ
ꯣꯡ ꯃꯥꯟ꯭ꯔꯣ ꯃꯣꯏ ꯊꯕ ꯇꯥꯊꯣꯛꯈ꯭ꯔꯅꯤꯅ ꯆꯤꯡꯅ ꯎꯔꯗꯨ ꯐꯝꯃꯒ ꯑꯩꯈꯣꯏꯒ ꯑꯇꯣꯞ ꯂꯥꯡꯒꯣꯜꯁꯤꯒ ꯐꯨꯗꯧ ꯉꯥꯏꯏꯕꯣꯏꯅꯀꯣ ꯋꯥꯔꯤ ꯃꯁꯥꯡꯕ ꯇꯥꯔꯒ
ꯌꯨꯝ ꯌꯨꯝ ꯑ ꯈꯗꯥ ꯌꯨꯝ ꯍꯜꯂꯛꯄꯗ ꯉ ꯈꯔ ꯐꯥꯔꯦ ꯂꯥꯛꯄꯗꯣ
ꯎꯝꯉꯂꯛꯄꯗ ꯈꯔ ꯅꯨꯄꯤ ꯑꯣꯐꯤꯁ ꯂꯥꯛꯄꯤ ꯆ꯭ꯔꯤꯉꯩꯗꯀꯣ ꯈꯔ ꯐꯥꯕꯗ ꯄꯨꯈꯠꯂꯛꯑꯒ ꯃꯣꯏ ꯑꯣꯐꯤꯁꯤꯁ ꯍꯔ ꯍꯂꯛꯄꯒꯤ ꯀꯩ ꯀꯩꯅꯣ ꯆꯥ ꯅꯨꯡ ꯈꯔ ꯑꯃꯨꯛ ꯇꯛ ꯂꯅ ꯁꯦꯝꯦꯡꯗꯄ ꯐ꯭ꯔꯦꯁ ꯑꯣꯏꯅꯕ
ꯎꯝ ꯎꯝ
ꯑꯗꯨꯒꯅ ꯑꯩꯅ ꯐꯔꯛꯄ ꯉꯥꯗ ꯃꯥꯅ ꯅꯨꯡꯗꯥꯡ ꯊꯣꯉꯂꯒ ꯑꯗꯨꯗ꯭ꯔ ꯉꯣ ꯆ ꯍꯥꯎꯗꯅ
ꯍ ꯍꯥꯎꯅꯦꯦ ꯍꯥꯎꯕꯅꯦ
ꯇꯥꯔꯕ꯭ꯔꯣ
ꯇꯥꯏ ꯇꯥꯏ ꯀꯟꯖ ꯀꯟꯖ ꯒꯦꯗꯦ ꯍꯜꯂꯣ ꯑꯥ ꯍꯜꯂꯣ
ꯇꯥꯕ꯭ꯔꯣ
ꯇꯥꯏ ꯇꯥꯏ ꯇꯥꯕ꯭ꯔꯣ
ꯍꯜꯂꯣ ꯑꯂꯣ
ꯍꯜꯂꯣ
ꯑꯗꯨꯒ ꯑꯩꯈꯣꯏꯒꯤ ꯀꯔꯤ ꯍꯥꯏꯒꯗ꯭ꯔꯒ ꯑ ꯏꯔꯣꯝꯕ ꯑꯃ ꯇꯧꯔꯒ ꯐꯖꯅ ꯂꯧꯈꯠꯄꯗꯨꯁꯨ ꯍꯥꯎꯅꯤꯍꯦ
ꯑ ꯍꯥꯎꯕꯅꯦ ꯑꯗꯨꯁꯨ
ꯑꯈꯣꯏ ꯀꯣꯄꯥꯏ ꯀꯣ ꯑꯝꯇ
ꯎꯥ ꯎꯥ
ꯇꯥꯔꯔꯕꯣ
ꯄꯗꯥ
ꯏꯔꯣꯝꯕ ꯑꯃꯒ ꯇꯧꯔꯒ ꯐꯖꯅ ꯂꯧꯈꯠꯂꯒ ꯁꯥꯔꯁꯨ ꯍꯥꯎꯔꯣꯏꯗ꯭ꯔꯕ ꯉꯥꯡꯉꯧꯕꯗꯨꯒ
ꯍꯥꯎꯋꯦ ꯍꯥꯎꯋꯦ ꯍꯥꯎꯕꯅꯦ ꯑꯗꯨꯃꯥꯏꯅ ꯏꯔꯣꯝꯕꯒ ꯉꯥ ꯑꯇꯥꯎꯕꯒ ꯇꯧꯔ ꯆꯥꯕꯗꯣ
ꯑꯥ ꯑꯗꯨꯅꯤ ꯈꯜꯂꯣꯅ
ꯑꯗꯨꯏꯗꯤꯟꯖꯥꯡ ꯆꯥꯕ ꯉꯁꯤ
ꯉꯁꯤꯗꯤ ꯆꯥꯛꯀ ꯆꯥꯗ꯭ꯔꯤꯗ ꯑꯩꯈꯣꯏ ꯏꯃꯥꯟꯅꯕ ꯔꯣꯝꯅꯦ
ꯑꯥ
ꯑꯥꯏ ꯇꯨ ꯁꯥꯟ ꯍꯂꯄꯥ
ꯑꯥ
ꯑꯗꯨꯒ ꯀꯩꯅꯣ ꯇꯧꯔꯒ ꯃꯥꯗꯨ ꯂꯝꯕꯤꯗ ꯊꯦꯡꯅꯔꯦ
ꯎꯝ
ꯚꯥꯏ ꯃꯆꯥ ꯑꯝꯇꯪ ꯄꯥꯏꯔꯨꯁꯦ
ꯑꯥ
ꯑꯩꯅ ꯌꯥꯝ ꯊꯛꯄꯗꯤ ꯉꯝꯗꯦ ꯑꯩꯗꯤ ꯃꯆꯥ ꯑꯃꯇꯪ ꯅꯣꯏ ꯑꯅꯤꯁꯇꯣꯛꯍꯦ ꯅꯪ ꯉꯍꯥꯟ ꯂꯥꯛꯄ
ꯍ ꯍꯣ ꯍꯣꯏ ꯊꯅ ꯑꯗꯣ ꯑꯥ
ꯑꯗ ꯑꯩꯅ ꯑꯩꯗꯤ ꯌꯥꯝ ꯄꯥꯏꯗꯤ ꯉꯝꯗꯦ ꯑꯗꯣ ꯅꯪꯒꯤ ꯄꯕꯤꯠꯇ ꯈꯔ ꯄꯥꯏꯒꯦꯅ ꯆꯠꯂꯦ ꯑꯗꯨꯒ ꯑꯩꯈꯣꯏꯁꯤꯒꯤ ꯋꯥꯜ ꯅꯥꯀꯟꯒꯤ ꯈꯣꯡꯄꯨꯝꯗ ꯆꯠꯂꯦ
ꯎꯝ
ꯂ ꯃ ꯀꯩ ꯄꯥꯏꯝꯃꯤꯅꯔꯒ ꯑꯋꯥ ꯅꯨꯡꯉꯥꯏ ꯋꯥꯔꯤ ꯐꯖ ꯁꯥꯟꯅꯔꯦ
ꯑꯥ
ꯀꯣꯡꯅꯤ ꯅꯨꯡꯁꯤꯕꯧ ꯂꯩ ꯑꯩꯒꯤꯁꯨꯣ ꯅꯨꯡꯁꯤꯕ ꯋꯥꯔꯤ ꯃꯌꯥꯝ ꯂꯩꯇꯕ ꯍꯥꯏ ꯈꯣꯠꯂꯤꯗꯕ ꯄꯨꯟꯁꯤꯁꯦ ꯐꯪꯗꯦ ꯑꯉꯗ ꯍꯧꯔꯛꯄ ꯃꯇꯝꯗꯨꯗꯗꯤꯀꯣ ꯀꯏꯁꯨ ꯁꯨꯃꯥꯏꯅ ꯑꯣꯏꯔꯛꯀꯅꯤ ꯁꯨꯃꯥꯏꯅ ꯑꯋꯥꯕ ꯃꯥꯏꯌꯣꯛꯅꯔꯛꯀꯅꯤꯒꯁꯦ ꯑꯃꯨꯛꯇꯁꯨ ꯈꯜꯂꯨꯗꯦ ꯑꯗꯨ ꯆꯥꯎꯔꯀꯥꯟꯗꯗꯤ
ꯎꯝ
ꯁ ꯅꯣ ꯅꯣꯌꯃꯤ ꯐꯕ ꯆꯤꯡꯖꯣꯟꯒꯔꯦꯅ ꯀꯣ ꯁꯦꯜꯒꯤ ꯀꯧꯕꯕꯀꯅ ꯋꯥꯔꯤ ꯁꯥꯟꯅꯅꯕꯅꯤꯗ ꯎꯝ
ꯅꯨꯡꯁꯤꯕꯅꯦ ꯑꯗꯨꯃꯥꯏꯅ ꯋꯥꯔꯤ ꯁꯥꯟꯅꯕꯗꯣ ꯄꯨꯟꯁꯤꯒꯤ
ꯅꯪꯒꯤ ꯑꯗꯥꯏꯒꯤ ꯂꯩꯕꯗꯨꯒꯤ ꯐ꯭ꯔꯦꯟꯅꯨꯡꯗꯣ ꯐꯕ꯭ꯔꯣ ꯀꯃꯥꯏ ꯀꯃꯥꯏ ꯇꯧꯒꯦ ꯈꯔ ꯍꯥꯏꯔꯧꯅꯦ ꯁꯒꯨꯝ ꯂꯩꯕꯗ
ꯑꯩ ꯐ꯭ꯔꯦꯟ ꯍꯣꯏꯗꯤ ꯑꯗꯨꯝ ꯅꯨꯡꯉꯥꯏꯔꯦ ꯑꯩꯈꯣꯏ ꯑꯉꯥꯡ ꯑꯃꯀꯥꯟꯗꯒꯤ ꯑꯗꯨꯝ ꯇꯤꯟꯅꯔꯛꯄ ꯍꯧꯖꯤꯛꯐꯥꯎ ꯑꯗꯨꯝ ꯇꯟꯅ ꯔꯤ ꯆꯍꯤ ꯆꯍꯤ ꯐꯤꯐꯇꯤꯟ ꯌꯔꯁ ꯁꯤꯛꯁꯇꯤꯟ ꯌꯔꯁ ꯍꯥꯏꯅ ꯁꯨꯗꯣꯔꯦ ꯏꯃꯥꯟꯅꯕꯣꯏ ꯁꯣꯝꯗ ꯑꯩꯈꯣꯏ ꯂꯩꯀꯥꯏ ꯂꯩꯀꯥꯏꯗ ꯑꯗꯨꯝ ꯂꯩꯃꯤꯟꯅꯕ ꯏꯃꯥꯟꯅꯕꯁꯤꯡ ꯀꯣ
ꯑꯥ
ꯑꯣ ꯃꯣꯏꯁꯨ ꯃꯍꯤ ꯃꯍꯤ ꯃꯣꯏ ꯃꯄꯥꯝꯗ ꯑꯗꯨꯝ ꯆꯠꯄ ꯍꯧꯅꯔꯦ ꯍꯥꯏꯕꯗꯤ ꯆꯥꯎꯔꯕꯅꯤꯅ ꯃꯣꯏꯁꯨ ꯃꯣꯏ ꯃꯣꯏꯒꯤ ꯂꯝꯕꯤ ꯊꯤꯔꯒ ꯆꯠꯈꯤꯕꯗꯣ
ꯑꯥ
ꯑꯗꯨꯃꯥꯏꯅ ꯑꯉꯥꯡꯀꯥꯟꯗꯗꯤ ꯀꯩꯁꯨ ꯈꯪꯗꯦꯗꯣ ꯑꯩꯈꯣꯏꯁꯨ ꯁꯨꯃꯥꯏꯅ ꯑꯩꯈꯣꯏꯁꯦ ꯅꯣꯡꯃꯗꯤ ꯆꯠꯈ꯭ꯔꯅꯤ ꯎꯅꯕ ꯐꯪꯉꯔꯣꯏ ꯑꯗꯨ ꯁꯥꯟꯅꯕꯁꯨ ꯐꯪꯉꯔꯣꯏ ꯑꯩꯈꯣꯏ ꯉꯥꯡꯉꯤꯕ ꯈꯣꯠꯂꯤꯕ ꯆꯥꯛ ꯆꯥ ꯑꯃꯗ ꯄ꯭ꯂꯦꯠ ꯑꯃꯗ ꯆꯥꯃꯤꯟꯅꯔꯒ ꯍꯧꯔꯛꯄꯁꯨ ꯑꯗꯨꯁꯨ ꯐꯪꯉꯔꯣꯏ ꯍꯥꯏꯗꯅꯀꯣ ꯅꯨꯡꯁꯤ ꯑ
ꯁꯨꯒꯅꯤꯅꯦ ꯅꯪꯅ ꯀ꯭ꯂꯥꯁ ꯇꯦꯟ ꯀꯥꯔꯛꯄꯗꯨꯁꯨ ꯈꯪꯉꯝꯒꯅꯤ ꯀ꯭ꯂꯥꯁ
ꯎꯝ
ꯑꯩꯈꯣꯏꯅ ꯍꯥꯏ ꯁꯀꯨꯜ ꯇꯃꯤꯗ ꯂꯨ ꯅꯨꯡꯁꯤꯅ ꯂꯣꯏꯅꯔꯛꯄ ꯏꯃꯥꯟꯅꯕꯗꯣ ꯍꯥꯏꯌꯔ ꯁꯦꯀꯦꯟꯗꯔꯤ ꯇꯝꯗꯗꯗꯤ ꯀꯩꯗꯧꯋꯦ ꯃꯥꯅ ꯃꯥꯅ ꯄꯥꯝꯖꯕ ꯃꯐꯝꯗꯨꯗ ꯂꯣꯏ ꯇꯣꯉꯥꯟꯅ ꯑꯃꯨꯛ ꯆꯥꯏꯔ ꯆꯠꯈ꯭ꯔꯦꯀꯣ
ꯎꯝ
ꯌꯦꯗꯤ ꯄꯦꯝꯃꯣ ꯇꯣꯉꯥꯟ ꯇꯣꯉꯥꯟ ꯆ ꯁꯥꯟꯅꯕꯗꯨ ꯃꯥꯏ ꯃꯥꯏꯗꯨꯣ ꯑꯃꯨꯛ ꯃꯐꯝ ꯃꯐꯝꯗꯨꯗ ꯃꯔꯨꯞ ꯃꯄꯥꯡ ꯃꯥꯒ ꯑꯃꯨꯛ ꯆꯥꯟꯅꯖꯕ ꯑꯃꯨꯛ ꯊꯦꯡꯅꯖꯔꯦ
ꯎꯝ
ꯑꯗꯒꯤꯗꯤ ꯅꯪꯒꯤꯁꯨ ꯃꯉꯥꯏꯔꯦ ꯅꯪꯅ ꯂꯩꯔꯤꯕ ꯇꯥꯔꯨꯕ ꯃꯐꯝꯗꯨꯗ ꯆꯥꯅꯖꯕ ꯊꯦꯡꯅꯖꯕ ꯄꯨꯜꯂꯦ ꯑꯗꯨ ꯑꯃꯨꯛꯕ ꯃꯇꯨꯡꯗ ꯑꯃꯨꯛ ꯃꯥꯥꯏ ꯃꯥꯒꯤ ꯂꯝꯕꯤꯗ ꯑꯃꯨꯛ ꯆꯠꯅꯈꯤꯕꯗ ꯈꯔ ꯑꯃꯨꯛ ꯂꯥꯏꯍꯧ ꯈꯔ ꯑꯃꯨꯛ ꯀꯥꯏꯅꯈꯤ ꯃꯆꯨ ꯃ ꯁꯣꯏ ꯑꯃꯨꯛ ꯇꯥꯟꯅꯈ꯭ꯔꯦ ꯑ ꯑꯅꯧꯕ ꯂꯝꯕꯤ ꯂꯥꯛꯄꯗ ꯑꯃꯨꯛ ꯄꯨꯟꯁꯤꯗ ꯁꯨꯃꯥꯏꯅ ꯊꯦꯡꯅꯔꯛꯀꯅꯤ ꯈꯪꯗꯕꯀꯣ
ꯎꯝ
ꯃꯤꯑꯣꯏ ꯀꯌꯥ ꯀꯌꯥ ꯏꯃꯥꯟꯅꯅꯕꯣ ꯀꯌꯥ ꯀꯌꯥ ꯃꯇꯝꯒꯤ ꯃꯇꯨꯡ ꯏꯟꯅ ꯆꯍꯤꯒꯤ ꯃꯇꯨꯡ ꯏꯟꯅ ꯀꯣ ꯁꯨꯝ ꯁꯨꯝ ꯁꯨꯝ ꯁꯨꯝ ꯁꯨꯝ ꯑꯗꯨꯝ ꯊꯦꯡꯅꯔꯛꯄ ꯍꯧꯖꯛꯇꯗ ꯈꯦ ꯑꯁ ꯄꯨꯟꯁꯤ ꯍꯥꯏꯕꯁꯤ ꯃꯈꯜ ꯃꯊꯦꯜꯅꯤꯀꯣ
ꯎꯝ
ꯑꯗꯣ ꯄꯨꯟꯁꯤꯒꯤ ꯈꯣꯡꯆꯠꯁꯤꯗꯤ ꯌꯥꯝꯅ ꯀꯔꯤ ꯍꯥꯏꯒꯗꯒꯦ ꯍꯣꯏ ꯑꯩꯈꯣꯏꯒꯤ ꯑꯉꯛꯄ ꯃꯈꯜꯒꯤ ꯑꯦꯠꯚꯦꯟꯆꯔ ꯑꯃꯒꯨꯝꯕꯅꯦ ꯃꯣꯏꯁꯦ
ꯎꯝ ꯎꯝ ꯍ ꯍꯣ ꯍꯣꯏ ꯏꯇꯥꯎ ꯌꯥꯝ ꯅꯨꯡꯉꯥꯏꯖꯔꯦ ꯅꯪꯅ ꯑꯗꯨꯃꯥꯏ ꯍꯥꯏꯔꯤꯁꯨ ꯈꯣꯠꯂꯤꯁꯨ ꯑꯩ ꯊꯕꯛ ꯑꯃ ꯂꯥꯛꯁꯜꯂꯛꯑꯦ ꯑꯗꯣ ꯑꯩ ꯉꯁꯤꯒꯤꯗꯤ ꯐꯣꯟꯁꯦ ꯁꯤꯗ ꯂꯣꯏꯁꯤꯜꯂꯁꯦ ꯑꯗꯨꯝ ꯏꯕꯥꯅꯤꯁꯨ
ꯍꯣ ꯍꯣꯏ
ꯎꯝ ꯎꯝ ꯐꯖꯨ ꯍꯣ ꯍꯣ ꯐꯔꯦ ꯐꯔꯦ ꯎꯝ ꯅꯪꯁꯨ ꯄꯣꯠꯊꯥꯔꯣ
ꯎꯝ ꯑꯗꯨꯒ ꯂꯣꯏꯔꯛꯄꯗꯅꯦ ꯑꯩꯅ ꯍꯦꯛ ꯍꯦꯛ ꯇꯧ ꯍꯥꯏꯕꯗꯣ ꯀꯥꯎꯅꯤ ꯇꯧꯁꯜꯂꯣ ꯃꯊꯛ ꯕ꯭ꯂꯨ ꯃꯆꯨꯒꯤꯗ ꯌꯥꯎꯕꯗꯣ
ꯎꯝ ꯎꯝ ꯎꯝ ꯍꯣ ꯍꯣꯏ
ꯎꯝ ꯊꯝꯃꯦ ꯊꯝꯃꯦ
ꯎꯝ ꯎꯝ